ꯎꯝ
ꯑꯥꯎ ꯇꯥꯕ꯭ꯔꯝ ꯀ꯭ꯔꯤ ꯇꯧꯔ ꯂꯩꯒꯦ
ꯑꯁ ꯍꯧꯖꯤꯛꯅ ꯑꯩꯒꯤ ꯏꯆꯦꯒꯤ ꯌꯨꯝꯗ ꯆꯠꯂꯒ ꯍꯜꯂꯛꯄꯅꯦ
ꯑꯣ ꯍꯜꯂꯛꯈ꯭ꯔꯕ꯭ꯔꯥ
ꯍꯣꯏ ꯑꯉꯥꯡꯒꯤ ꯗꯃꯛ ꯆꯥꯛ ꯆꯨꯝꯅꯤꯉꯥꯏ ꯒ꯭ꯔꯦꯟꯗꯔ ꯂꯩꯇꯕꯒꯤ ꯑꯥ ꯒꯨꯞ ꯆꯠꯂꯒ ꯑꯃꯨꯛꯀ ꯍꯜꯂꯛꯑꯦ ꯋꯥꯏ ꯍꯦ
ꯑꯣ ꯋꯥꯔꯝꯒꯅꯤ ꯅꯪ ꯅꯪꯒꯤ ꯌꯨꯝꯁꯨꯨ ꯂꯥꯞꯄꯦꯀꯣ
ꯍ꯭ꯋꯥꯏ ꯌꯥꯝ ꯂꯥꯞꯄꯒꯤ ꯇꯟꯕꯁꯨ ꯌꯥꯎꯑꯦ ꯃꯔꯛ ꯃꯔꯛꯗꯤ
ꯑꯥ ꯌꯥꯝ ꯇꯥꯟꯔꯝꯒꯅꯤ ꯑꯉꯥꯡꯁꯨ ꯄꯨꯔꯒ
ꯍꯣꯏ ꯍꯧꯖꯤꯛꯀꯥꯟꯗꯤ ꯈꯔꯗꯤ ꯆꯥꯎꯕꯒꯤꯀꯣ ꯁꯣꯛꯀ꯭ꯔꯥꯕꯒꯤ ꯎꯝ ꯈꯔ ꯑꯩꯁꯨ ꯉꯝꯗꯕꯁꯨ ꯂꯥꯛꯄꯅꯦ ꯂꯥꯛ ꯂꯥꯛꯃꯤꯟꯅ ꯃꯔꯝ ꯑꯣꯏꯔꯗꯤ ꯋꯥꯖꯔꯅꯤ ꯅꯪꯗꯤ ꯀꯔꯤ ꯇꯧꯔꯦ ꯎꯝ
ꯑ ꯑꯩꯗꯤꯀꯣ ꯀꯔꯤꯁꯨ ꯇꯧꯗꯦ ꯉꯁꯤ
ꯑꯥ
ꯑꯩ ꯅꯨꯡꯗꯥꯡꯗꯣ ꯐꯖꯅ ꯇꯨꯝꯗꯕꯒꯤ ꯍꯧꯖꯤꯛ ꯇꯨꯝꯃꯦ ꯈꯔꯞ ꯇꯨꯝꯃꯦ ꯑꯗꯨꯒ ꯐꯖꯅ ꯋꯥꯟ ꯑꯋꯥꯔꯒꯨꯝꯕꯗꯤ ꯑꯗꯨꯝ ꯐꯖꯅ ꯇꯨꯝꯃꯤ ꯇꯨꯝꯔꯒ ꯍꯧꯒꯠꯄ
ꯑꯣ ꯑꯗꯨ ꯎꯝ ꯎꯝ
ꯗꯨꯝ ꯇꯨꯝꯊꯣꯛꯈ꯭ꯔꯕꯅꯦ ꯆꯠꯂꯣꯏ ꯍꯥꯏꯅ ꯈꯜꯂꯒ
ꯑꯣ ꯎꯝ ꯑꯗꯨ ꯅꯨꯡꯗꯥꯡꯒꯨꯝꯗ ꯅꯪ ꯇꯨꯝꯕ ꯈꯔ ꯈꯔꯗꯤ ꯍꯧꯖꯤꯛꯀꯥꯟꯗꯤ ꯋꯥꯕꯁꯨ ꯂꯥꯛꯑꯅꯤ ꯍꯧꯖꯤꯛꯀꯥꯟꯗꯤꯀꯣ ꯃꯇꯝ ꯌꯧꯒꯦ ꯇꯧꯕ ꯀꯥꯟꯅꯗꯦ ꯑꯁ ꯀꯔꯝꯃꯥꯏꯅ ꯇꯨꯝ ꯁꯦ ꯔꯥ ꯅ ꯑꯗꯨꯝ ꯇꯧꯔꯅꯦꯕ ꯌꯥꯝ ꯋꯥꯖꯔꯅꯤ ꯑꯉꯥꯡ ꯄꯣꯛꯅꯤꯡꯉꯥꯏ ꯃꯇꯝ ꯌꯧꯔꯛꯑꯗꯤꯀꯣ ꯋꯥꯕ ꯖꯥꯠꯅꯤꯍꯦ ꯆꯥꯛ ꯆꯥꯕꯁꯨ ꯆꯥꯅꯤꯡꯗ꯭ꯔꯁꯨ ꯆꯪꯕ ꯌꯥꯗꯦ
ꯑꯣ ꯍꯧꯖꯤꯛꯇꯤ ꯁꯤꯒꯨꯝꯕꯗꯤ ꯇꯧꯗ꯭ꯔꯤꯌꯦ
ꯑꯣ ꯇꯧꯗ꯭ꯔꯤꯕ꯭ꯔꯥ ꯑꯁ ꯄꯣꯛꯀꯦ ꯍꯥꯏꯕ ꯃꯇꯝ ꯌꯧꯕ ꯀꯥꯟ ꯑꯩꯗꯤ ꯅꯥꯏꯟ ꯑꯦꯠ ꯑꯩꯠ ꯁꯦꯚꯦꯟ ꯃꯥꯟꯁꯒꯨꯝꯕ ꯌꯧꯕ ꯀꯥꯟꯗꯀꯣ ꯆꯥꯛꯗꯤ ꯌꯥꯝ ꯆꯥꯅꯤꯡꯉꯦ ꯆꯥꯅꯤꯡꯕ ꯑꯗꯨ ꯄꯨꯛꯅ ꯇꯟꯕ ꯀꯣ ꯉꯝꯗꯕ ꯆꯡꯕ ꯉꯝꯗꯕ ꯑꯗꯨꯝ ꯇꯧ ꯇꯧꯕꯅꯦꯕ ꯑꯩꯈꯣꯏꯗꯤ ꯅꯪꯗꯤ ꯇꯧꯗ꯭ꯔꯗꯤ ꯌꯥꯝ ꯐꯥꯏꯌꯦꯅꯦ
ꯑꯩꯁꯨ ꯀꯣꯟ ꯑꯩꯗꯤ ꯍꯧꯖꯤꯛꯀꯥꯟꯗꯒꯤ ꯀꯝꯄꯦꯌꯔ ꯇꯧꯔꯗꯤ
ꯎꯝ
ꯑꯩ ꯐꯣꯔ ꯃꯟꯁ ꯑ ꯐꯣꯔ ꯃꯟꯁ ꯁꯨꯕ ꯀꯥꯟꯗ ꯆꯥꯛꯒꯨꯝꯕ ꯆꯥꯅꯤꯡꯕ ꯌꯥꯝ ꯂꯥꯛꯑꯦ ꯊ꯭ꯔꯤ ꯃꯟꯁ ꯐꯥꯎꯕꯗꯤ ꯆꯥꯅꯤꯡꯗꯦ ꯀꯣ ꯑꯗꯨꯒ ꯐꯣꯔ ꯃꯟꯁ ꯐꯥꯏꯚ ꯃꯟꯁ ꯌꯧꯕ ꯀꯥꯟꯗ ꯆꯥꯛꯒꯨꯝꯕ ꯌꯥꯝ ꯆꯥꯅꯤꯡꯕ ꯑꯗꯨ ꯈꯤ__ ꯇꯪ ꯆꯥꯔꯁꯨ ꯑꯩꯒꯤ ꯄꯣꯛꯇꯣ ꯐꯨꯜ ꯇꯧꯕꯗꯣ ꯐꯨꯜ ꯇꯧꯕꯗꯣ ꯑꯗꯨꯝ ꯇꯧꯋꯦ ꯑꯗꯨ ꯍꯧꯖꯤꯛꯀꯥꯟꯗꯤꯀꯣ ꯑꯩ ꯆꯥꯅꯤꯡꯅꯤꯡꯕ ꯆꯥꯔꯒ ꯑꯗꯨꯝ ꯐꯤꯜ ꯇꯧꯗꯦ ꯈꯪꯗꯦ
ꯎꯝ ꯀꯔꯤꯒꯤꯔꯀꯣ ꯑꯉꯥꯡ ꯆꯥꯎꯕꯒꯤꯔ ꯑꯉꯥꯡ ꯆꯧꯀ꯭ꯔꯥꯕꯒꯤꯔꯥ
ꯈꯪꯗꯦ ꯑꯩꯅ ꯑꯗꯨꯝ ꯆꯥꯔꯒ ꯂꯩꯕꯅꯦ ꯍꯧꯖꯤꯛꯀꯥꯟ
ꯑꯥ ꯍꯣꯏ ꯆꯥꯔꯁꯨ ꯄꯨꯛ ꯄꯨꯛ ꯇꯥꯟꯗꯕ ꯃꯇꯝꯁꯨ ꯂꯩꯕꯅꯦꯕ
ꯑꯣ
ꯆ ꯆꯔꯁꯨ ꯑꯗꯨꯝ ꯁꯪꯕ ꯌꯥꯕꯀꯣ ꯍꯁ ꯑꯁꯤꯒꯨꯝꯕ ꯃꯇꯝꯗꯗꯤ ꯑꯩꯗꯤ ꯌꯥꯝ ꯄꯨꯔꯤ ꯁꯥꯅꯤꯡꯕꯅꯦꯍꯦ
ꯎꯝ ꯑꯗꯨꯒ ꯑꯩꯀꯣ ꯕꯨꯔꯤ ꯆꯥꯅꯤꯡ ꯌꯥꯝꯕ
ꯎꯝ
ꯑꯩꯅ ꯑꯉꯥꯡ ꯑꯉꯥꯡ ꯑꯗꯨꯝ ꯆꯧꯒꯦꯔꯅ ꯆꯥꯕꯁꯨ ꯀꯤꯕ
ꯎꯝ ꯌꯦ ꯑꯃꯥꯔꯛ ꯑꯃꯥꯗꯤ ꯀꯩꯁꯨ ꯀꯥꯏꯗꯦꯗ ꯍꯣꯏ ꯑꯩꯈꯣꯏꯗꯤ ꯅꯨꯡꯇꯤ ꯆꯥꯕꯒꯤ ꯅꯠꯇꯦ ꯑꯗꯨ ꯃꯔꯛꯗ ꯆꯥꯕꯅꯤꯗꯅ ꯑꯩꯗꯤ ꯇ꯭ꯔꯤ ꯋꯥꯟ ꯄꯤꯁ ꯇꯨ ꯄꯤꯁ ꯀꯨꯝꯕ ꯆꯥꯕ ꯀꯥꯟꯗꯗꯤ ꯄꯨꯛꯁꯦ ꯇꯥꯟꯗꯦꯕ ꯑꯗꯣ ꯇ꯭ꯔꯤ ꯐꯣꯔ ꯄꯤꯁ ꯀꯨꯝꯕꯁꯨ ꯌꯥ ꯍꯣꯇꯦꯜꯗ ꯆꯪꯕ ꯀꯥꯟꯗꯀꯣ ꯌꯥꯝ ꯅꯣꯡꯅꯕꯅꯦ ꯏꯀꯥꯏꯁꯨ ꯏꯀꯥꯏ ꯆꯔꯥ ꯆꯥꯔꯁꯨ ꯄꯨꯛ ꯇꯥꯟꯗꯕꯒꯤꯀꯣ ꯑꯩꯁ ꯅꯣꯡꯅꯤꯡꯕꯅ ꯍꯧꯖꯤꯛꯀꯥꯟ ꯑ ꯑꯁꯨꯃꯥꯏꯅ ꯇꯧꯕ ꯃꯇꯝ ꯂꯩꯕꯅꯦꯕ
ꯍꯣꯏ
ꯑꯩꯀꯣꯏꯗꯤ
ꯃꯇꯝꯁꯦ ꯖꯠ ꯖꯠ ꯂꯩꯕ ꯃꯥꯜꯂꯦꯍꯦ ꯑꯩꯈꯣꯏꯒꯤ ꯃꯇꯥꯡꯁꯦ
ꯎꯝ ꯂꯩꯩꯕꯅꯦ
ꯎꯝ ꯑꯗꯨ ꯅꯨꯡꯊꯤꯟꯗ ꯅꯪꯒꯤ ꯀꯣꯜ ꯆꯠꯄ꯭ꯔꯥ
ꯅꯨꯡꯊꯤꯟꯗ ꯆꯠꯇꯦ
ꯎꯝ ꯑꯣ ꯑꯩꯒꯤꯁꯨ ꯆꯠꯇꯕꯀꯣ
ꯎꯝ ꯅꯠ ꯌꯦꯗꯕ ꯃꯥꯜꯂꯦ ꯁꯇꯦꯇꯥꯁꯒꯨꯝꯕ ꯋꯥꯆꯞꯒꯨꯝꯕ ꯁꯨꯁꯥꯡ ꯆꯥꯡꯕ ꯌꯥꯗꯦ
ꯑꯣ ꯑꯗꯤ ꯑꯗꯨꯒꯨꯝꯕꯗꯤ ꯑꯩꯒꯤꯗꯤ ꯌꯥꯏ ꯑꯗꯨ ꯑꯩꯈꯣꯏꯒꯤ ꯀꯣꯜ ꯇꯧꯐꯝꯗꯣ ꯑꯗꯨ ꯌꯥꯗꯕ
ꯍꯣꯏ ꯍꯣꯏ ꯃꯤꯒꯤꯗꯤ ꯌꯥꯔꯝꯒꯅꯤ ꯍꯥꯏ ꯑ ꯑꯩꯒꯤ ꯑꯩꯗꯤ ꯀꯩꯅꯣ ꯑꯩꯒꯤ ꯔꯨꯝꯗꯗꯤ ꯆ ꯑꯣꯏ ꯃꯤ ꯂꯣꯏꯕꯛ ꯇꯨꯝꯈ꯭ꯔꯕ ꯀꯥꯟꯗ ꯄꯨꯡ ꯇꯨꯋꯦꯜꯐ ꯑꯃ ꯑꯅꯤ ꯇꯥꯕ ꯀꯥꯟꯗꯗꯤ ꯄꯥꯏꯕ ꯌꯥꯅꯤ ꯑꯗꯨ ꯃꯤ ꯍꯧꯒꯠꯄ ꯀꯥꯟꯗꯗꯤ ꯑꯃꯨꯛꯀ ꯄꯥꯏꯕ ꯌꯥꯔꯣꯏ ꯑꯩꯒꯤ ꯔꯨꯝꯗꯗꯤꯀꯣ ꯍꯧꯖꯤꯁ ꯍꯧꯖꯤꯛꯀꯥꯟꯁꯨ ꯃ ꯄꯥꯟꯗ ꯂꯩꯔꯒ ꯑꯗꯨꯝ ꯋꯥꯔꯦ ꯁꯥꯟꯅꯕꯅꯤ
ꯑꯣ ꯅꯨꯡꯁꯤꯍꯦ ꯅꯪ ꯅꯣꯏꯒꯤ ꯌꯨꯝꯁꯦ ꯀꯔꯤ ꯇꯧꯕ꯭ꯔꯣ
ꯈꯪꯗꯦꯗ ꯖꯤꯌꯑꯣꯗꯤ ꯐꯥꯕ ꯖꯤꯌꯣꯗꯤ ꯈꯔꯗꯤ ꯐꯥꯏ
ꯎꯝ
ꯑꯗꯨ ꯌꯦꯠꯇꯕꯗꯤ ꯌꯥꯗꯕꯀꯣ ꯑꯗꯣ ꯖꯤꯑꯣ ꯂꯣꯒꯦ ꯂꯒꯦ ꯅ ꯀꯜꯂꯨꯕꯅꯦ ꯑꯗꯨ ꯍꯧꯖꯤꯛꯐꯥꯎ ꯂꯧꯗ꯭ꯔꯦ
ꯑ ꯂꯑꯣꯣꯖꯤꯣ ꯐꯥꯔꯦꯗꯤ
ꯍꯣꯏ ꯑ ꯍꯣꯏ ꯂꯧꯗꯤ ꯌꯥꯝ ꯂꯧꯅꯤꯡꯕꯅꯦ ꯑꯗꯣ ꯂꯧꯒꯦ ꯍꯥꯏꯔ ꯍꯥꯏꯕ ꯀꯩꯅꯣꯗꯤ ꯑꯃꯨꯛꯀ ꯄꯩꯁꯥꯗꯣ ꯋꯥꯕ ꯃꯇꯝꯁꯨ ꯂꯥꯛꯕ ꯍꯣꯏ ꯁꯤꯝ ꯂꯧꯔꯗꯤ ꯄꯩꯁꯥ ꯄꯤꯕꯅꯦ
ꯀꯌꯥ ꯀꯌꯥ ꯄꯤꯕ꯭ꯔꯥ
ꯊ꯭ꯔꯤ ꯍꯟꯗ꯭ꯔꯦꯠ ꯒꯨꯝꯕ ꯊ꯭ꯔꯤ ꯍꯟꯗ꯭ꯔꯦꯠ ꯐꯤꯐꯇꯤ ꯔꯤꯆꯥꯔꯖ ꯇꯧꯕ ꯀꯥꯟꯗꯗꯤ ꯑꯗꯨꯝ ꯄꯤꯌꯦ ꯍꯥꯏ ꯑꯩꯁꯨ ꯂꯣꯗꯕ ꯀ ꯈꯥꯎꯗꯦ
ꯑ
ꯑꯩꯒꯤ ꯏꯆꯦꯅ ꯍꯥꯏꯕ ꯑꯩ ꯑꯩꯁꯨ ꯖꯤꯌꯑꯣ ꯂꯧꯗ꯭ꯔꯗꯤ ꯌꯥꯗꯦꯅꯀꯣ
ꯎꯝ
ꯌꯥꯝ ꯋꯥꯅꯨꯡ ꯍꯥꯏꯕ
ꯑꯗꯨ ꯅꯪꯒꯤ ꯑꯁꯤ ꯎ ꯀꯔꯤꯅꯣ ꯆꯥꯎꯥꯎꯕꯗꯣ ꯅꯪꯒꯤ ꯑꯦꯌꯥꯔꯇꯦꯜꯗꯣ ꯄꯣꯔꯠ ꯇꯧꯕ ꯌꯥꯔꯣꯏꯅꯤꯗ ꯖꯤꯑꯣꯣꯗ
ꯀꯔꯦ ꯍꯥꯏꯕ
ꯅꯪꯒꯤ ꯏꯌꯥꯔꯇꯦꯜꯒꯤ ꯁꯤꯝꯗꯣ ꯖꯤꯌꯑꯣ ꯁꯦꯝꯕ ꯌꯥꯒꯅꯤ
ꯑꯣ ꯎꯝ ꯑꯗꯨꯗꯤ ꯂꯧꯒꯦ
ꯎꯝ ꯎꯝ ꯄꯩꯁꯥ ꯄꯤ ꯑꯗꯨꯅ ꯀꯣ ꯑꯗꯨꯝ ꯄꯠ ꯇꯧꯕ ꯌꯥꯕꯅꯦ ꯅꯍꯥꯟ ꯑꯩꯒꯤꯁꯨ ꯁꯤ ꯕꯣꯗ ꯐꯣꯟꯅꯦꯕ ꯍꯧꯖꯤꯛ ꯀꯥꯏꯕ ꯅꯝꯕꯔꯗꯣ ꯋꯥꯆꯦꯞ ꯅꯝꯕꯔꯗꯣ ꯕꯣꯗ ꯐꯣꯟꯗꯒꯤ ꯑꯩꯅ ꯏꯌꯥꯔꯇꯦꯜꯒꯤ ꯎ ꯄꯣꯠ ꯇꯧꯍꯟꯕ ꯃꯃꯟ ꯄꯤꯔꯦ ꯑꯗꯨꯒꯗꯤ ꯆꯔ ꯑꯗꯨꯗꯤ ꯑꯃꯨꯛ ꯀꯥꯞꯄꯤꯌꯦꯀꯣ ꯅꯪꯒꯤ ꯔꯤꯆꯥꯔꯁꯁꯦ ꯂꯣꯏ ꯍꯌꯦꯡ ꯍꯪꯆꯤꯠꯀꯨꯝꯕ ꯅꯠꯇ꯭ꯔꯒ ꯇꯨ ꯊ꯭ꯔꯤ ꯗꯦꯖꯀꯨꯝꯕ ꯂꯩꯌꯦ ꯍꯥꯏꯕ ꯀꯥꯟꯗ ꯑꯗꯨ ꯄꯣꯠ ꯇꯧꯅꯤꯉꯥꯏ ꯇꯧꯋꯣ ꯑꯗꯨ ꯂꯣꯏꯔꯒ ꯅꯪꯒꯤ ꯅꯧꯕꯗ ꯑꯃꯨꯛꯀ ꯔꯤꯆꯥꯔꯖꯁꯨ ꯇꯧꯔꯒ ꯂꯧꯕꯗꯣ ꯑꯗꯨꯗ ꯐꯅꯤ
ꯍꯣꯏ ꯍꯣꯏ ꯁꯨꯃꯥꯏꯅ ꯇꯧꯧꯕ ꯌꯥꯔꯗꯤ ꯇꯧꯒꯦ ꯎꯝ ꯍꯣꯏ ꯁꯤ ꯁꯤꯝ ꯑꯅꯤ ꯄꯥꯏꯒꯦ ꯍꯥꯏꯔꯁꯨ ꯄꯥꯏꯕ ꯉꯝꯗꯦ ꯑꯩꯈꯣꯏꯗꯤ
ꯑꯥ
ꯗꯔꯤꯁ ꯆꯔꯁꯒꯤꯗꯕ ꯎꯝ ꯍꯣꯏ ꯍꯧꯖꯤꯗꯤ ꯌꯥꯝ ꯐꯉꯦ ꯑꯗꯨꯒꯤ ꯅꯅꯦ ꯎꯝ ꯏꯟꯀꯝ ꯀꯁꯨ ꯅꯠꯇ ꯂꯩꯕ ꯀꯣ
ꯎꯝ ꯑꯗꯨ ꯑꯩ ꯔꯤꯆꯥꯔꯖ ꯁꯨꯇꯧ ꯇꯧꯗꯕ ꯆꯍꯤ ꯑꯅꯤ ꯁꯨꯔꯦ ꯖꯤꯑꯣ ꯁꯤꯝꯗꯣ
ꯑꯣ
ꯍꯧꯖꯤꯛ ꯊꯥꯎ ꯆꯥꯜꯂꯒ ꯂꯩꯕꯅꯦ ꯑꯗꯨ ꯍꯧꯖꯤꯛ ꯍꯧꯖꯤꯛꯀꯥꯟ ꯀꯔꯤ ꯇꯧꯕ꯭ꯔꯥ ꯂꯥꯛꯇꯦ ꯃꯥꯒꯤ ꯅꯦꯠꯋꯔꯛ ꯂꯥꯛꯇꯦ ꯇꯨ ꯊ꯭ꯔꯤ ꯗꯦꯁ ꯁꯨꯈ꯭ꯔꯦ ꯂꯥꯛꯇꯕꯗꯣ
ꯑꯣ ꯎꯝ ꯁꯨꯝ ꯇꯣ ꯁ ꯑꯣꯏꯔꯝꯅꯦ
ꯎꯝ
ꯎꯝ
ꯇꯨ ꯏꯔꯁꯒ
ꯎꯝ
ꯅꯪ ꯑꯗꯨꯗ ꯆꯠꯂꯒ ꯀꯔꯤ ꯀꯔꯤ ꯇꯧꯕ꯭ꯔꯥ ꯍꯪꯁꯤ
ꯑꯁ ꯏꯟꯁꯥꯡ ꯍꯥꯎꯕ ꯇꯨꯡꯔꯒ ꯆꯥꯏ ꯆ ꯍꯥꯎ ꯍꯥꯎꯕ ꯎꯝ ꯆꯥꯔꯒ ꯍꯜꯂꯛꯄꯅꯤ ꯌꯥꯝ ꯍꯥꯎꯅ ꯆꯥꯔꯒ ꯍꯜꯂꯛꯄꯅꯤ ꯌꯥꯝ ꯂꯕ꯭ꯔꯁꯨ ꯏꯆꯦꯈꯣꯏꯒꯤ ꯌꯨꯝ ꯑꯣꯏꯕꯒꯤ ꯀꯣ ꯑꯗꯨꯝ ꯆꯥꯅꯤꯡꯕ ꯂꯩꯕꯒꯤ ꯆꯠꯆꯕꯅꯦ ꯍꯣꯏ ꯍꯣꯏꯑ ꯅꯨꯡꯁꯨ ꯁꯨꯋꯦ ꯑꯁ ꯉꯁꯤ ꯅꯨꯡꯁꯨꯨꯝꯃꯟꯕꯒꯤ ꯆꯠꯄ ꯀꯥꯟꯗꯁꯨ ꯀꯣ ꯍꯣꯏꯅꯃ ꯑꯦꯅꯣ ꯇꯒ꯭ꯔꯦ ꯌꯥꯗ꯭ꯔꯤ
ꯑ ꯑꯦ ꯑꯩꯈꯣꯏꯒꯤ ꯅꯪꯒꯤ ꯑꯉꯥꯡꯗꯣ ꯊꯥ ꯀꯌꯥ ꯆꯨꯔꯕ꯭ꯔꯣ ꯀꯣ
ꯁꯚꯦꯟ ꯃꯟꯁ ꯀꯝꯄ꯭ꯂꯤꯠ ꯑꯣꯏꯔꯦ
ꯑꯣ ꯑꯣ
ꯑꯗꯨꯒ ꯑꯩꯠ ꯃꯟꯁ ꯆꯠꯂꯒ ꯂꯩ
ꯑꯣ ꯑꯣ
ꯑꯩ ꯑꯩꯠ ꯃꯟꯊꯁꯁꯨ ꯁꯨꯒꯦ ꯇꯧꯔꯦ ꯇ꯭ꯋꯦꯟꯇꯤ ꯇꯨ ꯌꯧꯔꯗꯤꯀꯣ
ꯑꯣ ꯑꯣ
ꯌꯥꯎꯗꯣꯏꯅꯦ ꯀꯨꯏꯗ꯭ꯔꯦ
ꯑꯣ ꯑꯣ ꯐꯩꯅꯦ ꯌꯥꯝ ꯐꯩꯅꯦ
ꯎꯝ ꯍꯧꯖꯤꯛꯀꯥꯟꯗꯤ ꯂꯣꯏꯅꯃ ꯁꯥꯎꯅꯤꯡꯕꯁꯨ ꯈꯪꯈ꯭ꯔꯦ ꯈꯝꯅꯤꯡꯕꯁꯨ ꯌꯥꯝꯈ꯭ꯔꯦ ꯃꯃꯥꯗꯁꯨꯣ ꯍꯣꯏ ꯈꯪꯗꯕꯒꯤ ꯊꯕꯛ ꯇꯧꯕ ꯌꯥꯗꯦꯍꯦ ꯑꯦ ꯑꯩꯒꯤ ꯃꯁꯛꯁꯨ ꯍꯥꯏꯒꯅꯨ ꯑꯩꯒꯤ ꯃꯀꯣꯟ ꯇꯥꯕ ꯀꯥꯟꯗꯁꯨ ꯀꯣ
ꯎꯝ
ꯑꯥ ꯇꯕꯨꯅꯦ
ꯑꯣ
ꯅꯨꯡ ꯅꯤꯡ ꯃꯖꯥꯅꯦ ꯃꯥꯁꯦ
ꯎꯝ ꯑ ꯑꯗꯨ ꯃꯤ ꯈꯣꯏꯏꯗ ꯂꯥꯛꯄꯤ ꯂꯥꯛꯄ꯭ꯔꯥ
ꯍꯥꯥ
ꯃꯤ ꯃꯤ ꯑꯇꯣꯞꯄ ꯈ꯭ꯋꯥꯏꯗ ꯂꯥꯛꯇꯤ ꯂꯥꯛꯄ꯭ꯔꯥ
ꯍꯣꯏ ꯃꯥꯒꯤ ꯃꯅꯦꯦꯛ ꯀꯣꯏꯗꯗꯤ ꯑꯗꯨꯝ ꯀꯣꯏ ꯂꯥꯛꯑꯣ ꯍꯥꯏꯕ ꯀꯥꯟꯗꯗꯤ ꯑꯗꯨꯝ ꯂꯥꯛꯑꯦ ꯑꯣ ꯃꯦꯠ ꯑꯇꯣꯞꯄ ꯃꯤꯁꯤꯡꯗꯗꯤ ꯂꯥꯛꯇꯦ
ꯑꯣ ꯑꯣ
ꯃ ꯇꯨꯞꯄꯗꯗꯤ ꯂꯥꯛꯇꯦ ꯃꯦ ꯃꯥꯒꯤ ꯃꯅꯦꯒ ꯃꯥꯒꯤ ꯃꯆꯦ ꯀꯣꯏ ꯑꯗꯤ ꯑꯗꯨꯝ ꯑ ꯃꯣꯏꯅ ꯀꯧꯕ ꯀꯥꯟꯗꯗꯤ ꯑꯗꯨꯝ ꯂꯥꯛꯑꯦ ꯆꯜꯂꯦ ꯎꯝ ꯑꯗꯨꯒꯤ ꯈꯔ ꯐꯥꯕꯅꯦꯍꯦ
ꯎꯝ ꯐꯥꯏ
ꯎꯝ
ꯑꯗꯨꯒꯤ ꯐꯩꯍꯦ
ꯃꯄꯥꯟ ꯇꯣꯞꯄ ꯀꯥꯟꯗꯗꯤ ꯌꯥꯗꯦ
ꯑꯥ
ꯃꯄꯥꯟ ꯊꯣꯛꯄ ꯀꯥꯟꯗꯗꯤ ꯃꯤꯅ ꯀꯣꯏ ꯂꯥꯛꯑꯣ ꯀꯄ ꯀꯥꯟꯗ ꯑꯗꯨꯝ ꯀꯥꯞꯀꯅꯤ ꯃꯥꯒꯤ ꯐꯦꯁꯇꯣ
ꯑꯣ
ꯅꯣꯡꯅꯤꯡꯕ ꯐꯦꯁ ꯀꯥꯞꯄ꯭ꯔꯒ ꯁꯨꯃꯥꯏꯅ ꯂꯩꯁꯨ ꯂꯩꯔꯣꯏ
ꯑꯁ ꯌꯥꯝ ꯑꯉꯥꯡ ꯑꯣꯏꯔꯒ ꯐꯖꯅ ꯈꯪꯈ꯭ꯔ ꯃꯥꯜꯂꯤꯅꯦ
ꯎꯝ ꯀꯪꯈ꯭ꯔꯦ ꯑꯗꯨꯒꯤ ꯊꯕꯛ ꯇꯧꯕꯁꯨ ꯈꯔꯗꯤ ꯋꯥꯏ
ꯔꯦꯁ ꯇꯧꯔꯒ ꯂꯩꯌꯣꯗ ꯊꯥ ꯑ ꯆꯍꯤ ꯑꯃꯒꯨꯝꯕꯗꯤ ꯑꯗꯨꯝ ꯔꯦꯁ ꯇꯧꯒꯗꯕꯅꯤꯗ
ꯑꯄ ꯂꯩꯇꯍꯦ
ꯀꯔꯤ ꯀꯔꯤ ꯇꯧꯕ꯭ꯔꯥ ꯅꯪꯒꯤ ꯌꯝꯗ
ꯐꯤ ꯁꯔꯥ ꯀꯔꯦꯅꯦ